ꯍꯜꯂꯣ
ꯑꯥ ꯍꯜꯂꯣ
ꯑꯧ ꯇꯥ ꯇꯥꯕ꯭ꯔꯣ ꯉꯥꯡꯕ ꯑꯥ ꯇꯥꯏ ꯇꯥꯏ ꯑꯣ ꯌꯥꯗꯤ ꯌꯥ ꯃꯥꯂꯦ
ꯎꯝ ꯁꯤ ꯑꯥ ꯁꯤꯅ ꯂꯥꯁ ꯑꯣꯏꯗꯣꯏꯔꯥ ꯏꯕꯥꯅꯤꯒꯤꯁꯦ ꯑꯗꯨꯗꯤ
ꯑꯥ ꯍꯣꯏ
ꯑꯣꯀꯦ
ꯆꯠꯂꯤꯕꯣ ꯍꯧꯖꯤꯛꯁꯨ ꯑꯗꯨꯝ ꯍꯧꯖꯤꯛꯁꯨ ꯑꯗꯨꯝ ꯆꯠꯂꯤꯕ꯭ꯔꯕ
ꯆꯠꯂꯤꯌꯦ ꯑꯩ ꯌꯥꯝ ꯁꯥꯡꯅ ꯊꯣꯛꯂꯛꯑꯦꯗꯥ ꯑꯃꯨꯛ ꯆꯪꯒꯤꯗꯣꯏꯅꯦ ꯍꯜꯂꯛꯇꯣꯏꯅꯦ ꯑꯃꯨꯛ
ꯑꯣ
ꯑꯥ ꯁꯨꯝꯕ ꯀꯥꯟꯗ ꯑꯃꯨꯛ ꯑꯥ ꯀꯩ ꯍꯥꯏꯅꯤ ꯑꯦꯛꯁꯔꯁꯥꯏꯁꯁꯦ ꯇꯧꯍꯧꯗꯕ ꯌꯨꯝ ꯆꯠꯂꯒꯁꯨ ꯉꯝꯗꯦꯗꯅꯀꯣ ꯁꯨꯃꯥꯏꯅ ꯈꯔ ꯈꯔ ꯆꯠꯂꯒ ꯁꯨꯝ ꯑꯦꯛꯁꯔꯁꯥꯏꯁ ꯇꯧꯍꯧꯕꯗꯣ ꯅꯠꯇ꯭ꯔꯒꯗꯤ ꯍꯛꯆꯥꯡꯁꯦ ꯌꯥꯝ ꯅꯣꯏꯈꯠꯂꯦꯕ
ꯍꯜꯂꯣ
ꯇꯥꯏꯌꯦ
ꯍꯜꯂꯣ
ꯍꯜꯂꯣ ꯍꯜꯂꯣ ꯇꯥꯗꯕ꯭ꯔꯣ
ꯑꯣ ꯇꯥꯔꯦ ꯇꯥꯔꯦ
ꯇꯥꯢ ꯇꯥꯢ ꯑꯣ
ꯉꯁꯥꯏꯒꯤꯗꯣ ꯎꯝ ꯃꯦꯀꯞꯀꯤ ꯍꯥꯏꯕꯗꯣ
ꯑꯥ ꯍꯥꯏꯕꯤꯔꯛꯑꯣ
ꯀꯩꯅꯣ ꯇꯧꯕꯅꯦꯕ ꯍꯧꯖꯤꯛꯀꯤ ꯎꯝ ꯇꯝꯅꯕꯗꯣ ꯑꯅꯝꯕꯅ ꯍꯥꯏꯗꯦ ꯍꯥꯏꯗꯣ
ꯎꯝ
ꯎꯝ ꯃꯁꯥꯒꯤ ꯄ꯭ꯔꯣꯐꯦꯁꯅꯦꯜ ꯑꯣꯏꯅ ꯃꯣꯏꯅꯁꯨ ꯇꯧꯗꯕꯩꯅꯦꯕꯀꯣ ꯑꯗꯨꯒ ꯃꯣꯏꯅ ꯐꯪꯗꯣꯏꯁꯤꯅ ꯑꯗꯨꯝ ꯂꯩꯀꯥꯏ ꯍꯥꯏꯗꯤ ꯃꯣꯏ ꯀꯣꯂꯨꯞꯇꯣ
ꯑꯥꯎ
ꯑꯗꯩꯗꯨꯗ ꯑꯗꯨꯝ ꯈꯔ ꯈꯪꯕ ꯃꯤꯗꯨꯅ ꯀꯦꯕꯤꯌꯣ ꯈꯣꯠꯂꯣ ꯍꯥꯏꯔ ꯀꯥꯟꯗꯅꯦꯕ ꯐꯪꯗꯣꯏꯁꯦ ꯑꯗꯨꯒ ꯍꯧꯖꯤꯛ ꯀꯥꯟꯗꯤ ꯏꯁꯥꯒꯤ ꯄ꯭ꯔꯣꯐꯦꯁꯅꯦꯜ ꯑꯣꯏꯅ ꯑꯃ ꯇꯧꯔꯒꯦ ꯍꯥꯏꯇꯥꯥꯔꯗꯤ ꯁꯣꯁꯤꯌꯦꯜ ꯃꯦꯗꯤꯌꯥꯁꯤꯗ ꯏꯟꯁꯇꯥꯗꯕꯨ ꯑꯣꯏꯔꯣ ꯀꯩ ꯑꯣꯏꯔꯣ ꯑꯗꯨꯝ ꯄꯦꯖ ꯑꯃ ꯍꯥꯡꯗꯣꯛꯏꯗꯅ
ꯎꯝ
ꯑꯗꯨꯗꯨꯒꯥ ꯑꯗꯨꯃꯥꯏꯅ ꯇꯧꯕꯅꯦꯕ ꯑꯗꯣ ꯃꯦꯀꯞ ꯍꯥꯏꯔꯒ ꯐꯖꯅ ꯇꯧꯗꯕꯗꯗꯤ ꯑꯃꯨꯛ ꯍꯥꯏꯗꯤ ꯑꯩꯈꯣꯏꯁꯨ ꯄꯩꯁꯥꯗꯣ ꯑꯃꯨꯛ ꯇꯤꯡꯅ ꯀꯦꯍꯟꯗꯣꯏꯅꯤꯅ ꯑꯃꯨꯛ ꯀꯦꯗ꯭ꯔꯗꯤ ꯑꯃꯨꯛꯁꯨ ꯀꯩꯅꯣ ꯇꯧꯋꯤꯗꯅ
ꯎꯝ ꯂꯨꯍꯣꯡꯕꯁꯦ ꯀꯌꯥ ꯀꯌꯥꯃꯨꯛ ꯂꯧꯅꯒꯦ ꯂꯨꯍꯣꯡꯕ ꯑꯝꯗ ꯃꯦꯀꯞ ꯇꯧꯕꯁꯦ
ꯑꯁꯦꯡꯕꯩꯗꯤ ꯍꯧꯖꯤꯛ ꯍꯥꯏꯗꯣ ꯍꯧꯖꯤꯛꯀꯤ ꯂꯩꯀꯥꯏꯒꯤ ꯑꯗꯨꯃꯥꯏꯅ ꯇꯝꯃꯨꯕ ꯃꯤꯅ ꯀꯦ ꯇꯥꯔꯗꯤꯀꯣ
ꯎꯝ
ꯑꯗꯨꯝ ꯋꯥꯟ ꯀꯦ ꯁꯨꯃꯥꯏꯅꯅꯦꯕ
ꯑꯥ
ꯑꯗꯨ ꯑꯗꯨꯒ ꯈꯤꯇꯪ ꯀꯩꯅꯣ ꯑꯣꯏꯅꯒ ꯀꯦꯒꯤ ꯇꯥꯔꯗꯤ ꯇꯨ ꯀꯦꯒ ꯂꯧꯋꯦꯕ ꯍꯥꯟꯅꯗꯤ ꯐꯥꯏꯚ ꯍꯟꯗ꯭ꯔꯦꯠ ꯁꯨꯃꯥꯏ ꯑꯣꯏꯔꯝꯕꯗꯣ
ꯑ
ꯑꯗꯣ ꯀꯩꯁꯨꯝ ꯌꯥꯗ꯭ꯔꯦꯕ ꯍꯧꯖꯤꯛꯀꯥꯟꯗꯣ꯫ ꯑꯗꯨꯅꯅꯦ ꯃꯁꯥ ꯃꯁꯥꯅ ꯋꯥꯔꯤꯕꯣ ꯑꯩꯗꯣ ꯇꯝꯃꯨ ꯇꯥꯔꯗꯤ ꯏꯇꯣꯝꯗ ꯍꯩꯖꯔꯗꯤ ꯑꯩꯗꯣ ꯃꯤ ꯅꯦꯛꯑꯨꯗ꯭ꯔꯦꯗꯅ꯫
ꯀꯩꯅꯣ ꯇꯨ ꯀꯦ ꯇꯨ ꯀꯦ ꯌꯧ ꯇꯨ ꯀꯦ ꯌꯧꯕꯔꯣ ꯍꯥꯏꯖꯤꯕꯣ꯫
ꯌꯧꯋꯤꯅꯦ ꯃꯤꯀꯣ꯫ ꯃꯤ ꯂꯨꯍꯣꯡꯕꯒꯤ ꯆꯦꯜꯂꯨꯔꯒ ꯆꯦꯜꯂꯒ ꯊꯤꯟꯕꯒꯤ ꯀꯦꯅꯕꯗꯣ꯫
ꯎꯝ꯫
ꯑꯗꯨꯕꯧꯗ ꯃꯦꯀꯞ ꯀꯧꯅꯔꯦꯕ ꯍꯧꯖꯤꯛꯀꯥꯟꯗꯣ꯫ ꯑꯗꯨꯕꯧꯗ ꯃꯤ ꯇꯨꯀꯦ ꯂꯧꯅꯤ꯫
ꯑꯗꯨ ꯂꯧꯕ ꯍꯥꯏꯁꯦ ꯑꯃꯨꯛꯁꯨ ꯃꯥꯒꯤ ꯗꯤꯁꯇꯦꯟꯁ ꯂꯝ ꯀꯩꯅꯣꯗꯨꯒꯤ ꯑꯃꯨꯛ ꯃꯈꯥꯁꯨ ꯑꯃꯨꯛ ꯄꯣꯜꯂꯛꯇꯣꯏꯅꯦꯕ
ꯑꯣ ꯑꯗꯨꯗꯤ ꯃꯥꯒꯤ ꯃꯥꯒꯤ ꯕꯔꯥꯒꯤ ꯑꯃꯨꯛ ꯈꯥꯏꯗꯣꯏꯅꯤꯅꯦ ꯑꯗꯨꯗꯤ
ꯑꯧ ꯃꯥꯅꯦ ꯃꯦꯀꯞꯀꯤꯗꯨꯒ
ꯑꯩꯁꯦ ꯇꯨ ꯀꯦ ꯂꯧꯅꯕ ꯑꯗꯨ ꯑꯣꯏꯔꯒꯗꯤ ꯇꯨ ꯀꯦ ꯐꯥꯏꯚ ꯐꯧ ꯂꯥꯛꯇꯣꯏꯅꯦꯕ
ꯎꯝ ꯑꯗꯨꯃꯥꯏꯅ ꯇꯧꯕꯅꯦ ꯑꯗꯣ ꯑꯩꯅ ꯇꯝꯃꯨꯔꯗꯤ ꯗꯤ ꯍꯩꯔꯗꯤ ꯃꯤ ꯂꯦꯡꯅꯗ꯭ꯔꯦꯗꯅ
ꯍꯣꯏꯅꯦ ꯏꯁꯥꯅ ꯑꯗꯨꯝ ꯀꯦꯖꯔꯦ
ꯑꯥ ꯑꯗꯨꯒꯤꯅꯦ ꯍꯧꯖꯤꯛꯇꯤ ꯀꯣꯔꯁ ꯃꯌꯥꯝ ꯊꯣꯛꯄꯅꯦ
ꯑꯗꯣ ꯃꯤꯗꯤ ꯅꯦꯛꯇꯕꯗꯤ ꯏꯌꯥꯗꯤ ꯌꯥꯔꯣꯏꯌꯦ ꯍꯥꯏꯗꯤ ꯁꯣꯝꯅ ꯆꯦꯜꯂꯦ ꯈꯂꯣ ꯆꯦꯟꯕ ꯅꯨꯃꯤꯠꯇꯨꯗ ꯏꯁꯥ ꯑꯗꯨꯝ ꯀꯦꯁꯟꯒꯤꯗꯣꯏ ꯌꯥꯔꯣꯏꯗꯅ꯫
ꯑꯗꯨ ꯂꯩꯔꯝ ꯇꯥꯔꯗꯤ ꯑꯃꯨꯛ ꯌꯥꯗꯣꯏꯅꯤ ꯍꯥꯏꯗꯤ ꯀꯦꯗꯣꯔꯤꯕꯗꯨꯒꯤ ꯄꯣꯠ ꯆꯩꯁꯤꯡꯗꯣ ꯁꯨꯅ ꯂꯩꯔꯝ ꯇꯥꯔꯗꯤ ꯑꯃꯨꯛ ꯌꯥꯗꯣꯏꯅꯦ ꯍꯥꯏꯕ꯫
ꯑꯣ ꯏꯁꯥꯅ ꯑꯗꯨꯝ
ꯏꯁꯥꯅ ꯑꯗꯨꯝ ꯀꯦꯖꯒꯦꯕ ꯍꯣꯏ ꯄꯩꯁꯥ ꯇꯤꯡꯉꯤꯗꯅ꯫
ꯃꯥꯅꯤ꯫
ꯍꯩꯔꯝ ꯇꯥꯔꯗꯤ꯫
ꯍꯥꯏꯔꯤꯠ ꯇꯨ ꯀꯦ ꯍꯥꯏꯖꯦ ꯏꯃꯨꯡ ꯃꯅꯨꯡꯒꯤ ꯄꯤꯈꯥꯎꯗꯨꯗ ꯏꯁꯥꯒꯤ ꯏꯃꯨꯡꯗ ꯑꯗꯨꯝ ꯑ ꯆꯦꯜꯂꯛꯑ ꯃꯇꯨꯡꯗ ꯂꯩꯗꯣꯏꯗꯣ ꯑꯗꯨꯝ ꯌꯨꯝꯗꯨꯗ ꯑꯩ ꯑꯗꯨꯝ ꯂꯩꯗꯔꯣꯕꯅꯦꯕ ꯂꯨꯍꯣꯡ ꯈꯣꯡꯗꯣꯡꯂꯒ꯫
ꯍꯣꯏ ꯑꯗꯣ ꯃꯣꯏꯅꯅꯦ ꯇꯤꯡꯒꯔꯤꯗꯣ ꯆꯠꯈꯤꯗꯣꯏꯅꯦ ꯃꯥꯅꯦ ꯍꯣꯏ꯫ ꯑꯗꯨꯅ ꯑꯗꯨꯝ ꯑꯩꯅ ꯍꯩꯖꯔꯝ ꯇꯥꯔꯗꯤ ꯑꯗꯨꯝ ꯑꯩꯅ ꯇꯧꯖ ꯌꯥꯏꯗꯅ꯫ ꯍꯣꯏ ꯂꯨꯍꯣꯡꯕꯗꯕꯨꯗꯤ ꯑꯩꯅ ꯀꯦꯒꯦ ꯍꯥꯏꯕꯗꯣ ꯌꯥꯔꯔꯣꯏ꯫ ꯑꯩ ꯍꯩꯔꯖꯨ꯫ ꯃꯤ ꯑꯃꯗꯤ ꯑꯗꯨꯝ ꯆꯪꯉꯗꯣꯏꯅꯦꯕ ꯑꯗꯣ ꯍꯧꯖꯤꯛꯀꯤ ꯆꯦꯟꯕꯒꯤ ꯍꯥꯏꯁꯤꯗꯗꯤ꯫ ꯑꯗꯨꯝ ꯄꯣꯠꯇꯣ ꯂꯩꯇꯥꯥꯔꯗꯤ ꯑꯗꯨꯝ ꯑꯩ ꯀꯦꯖꯒꯦ ꯍꯥꯏꯕꯗꯣ ꯑꯗꯨꯝ ꯌꯥꯏꯗꯅ꯫
ꯎꯝ ꯃꯥꯅꯦ ꯃꯥ
ꯍꯦꯛꯇ ꯀꯩꯅꯣ ꯇꯧꯔꯒ ꯆꯠꯀꯗꯕ ꯅꯠꯇꯦꯗꯅ꯫
ꯎꯝ꯫
ꯑꯗꯨꯒꯤꯅꯦ꯫
ꯌꯥꯝ ꯆꯪꯕꯖꯥꯠꯅꯤꯅꯦ ꯑꯗꯨꯗꯤ ꯑꯩꯈꯣꯏ ꯈꯪꯗꯦ ꯑꯩꯈꯣꯏ ꯑꯩꯈꯣꯏꯅ ꯅꯨꯄꯥ ꯑꯣꯏꯔꯨꯕꯩꯀꯣ ꯁꯨꯝꯕꯩ ꯄꯣꯠꯁꯦ ꯑꯩꯈꯣꯏꯅꯗꯤ ꯀꯌꯥ ꯈꯪꯗꯕ ꯅꯨꯄꯤꯒꯤ ꯃꯔꯝꯁꯦꯀꯣ꯫ ꯍꯥꯏꯗꯤ ꯑꯩꯈꯣꯏꯒꯤꯗꯤ ꯀꯦꯕ ꯍꯥꯏꯖꯦ ꯀꯏꯝ ꯅꯠꯇꯦ ꯑꯩꯈꯣꯏꯅ ꯌꯥꯝ ꯅꯥꯟꯅ ꯁꯥꯄꯣꯟꯅ ꯑꯩꯈꯣꯏꯒꯤ ꯈꯣꯡꯗꯒꯤꯅ ꯀꯣꯛ ꯄꯣꯛ ꯁꯥꯄꯣꯟ ꯅꯣꯏꯔ ꯊꯣꯛꯂꯛꯄꯒ ꯑꯗꯒꯤ ꯅꯨꯄꯤꯅ ꯌꯥꯝ ꯀꯦꯔ ꯂꯛꯄꯒ ꯑꯗꯨꯝ ꯃꯥꯟꯅꯩꯌꯦꯕ ꯈꯦꯠꯅꯗꯦꯕ ꯀꯩꯁꯨ ꯑꯩꯈꯣꯏꯒ꯫ ꯑꯗꯨꯅꯤ ꯇꯣꯉꯥꯟꯅ ꯃꯣꯏꯅ ꯀꯦ ꯑꯥ
ꯀꯦꯗꯕꯁꯦ ꯍꯥꯏꯗꯤ ꯑꯩꯖꯦ ꯆꯝꯃꯦꯅꯦ꯫ ꯑꯩꯖꯦ ꯀꯦꯗꯦ ꯀꯦꯕ ꯄꯥꯝꯗꯦ ꯍꯥꯏꯕꯖꯦ ꯃꯤꯅ ꯀꯩꯁꯨꯝ ꯍꯥꯏꯗꯤ ꯀꯩ ꯍꯥꯏꯗꯣꯏꯅꯣ ꯃꯤꯅ ꯦꯀ ꯀꯩꯅꯣꯅ ꯇꯧꯗꯕꯗꯣ ꯑꯣꯏꯌꯦꯕ ꯍꯥꯏꯗꯤ ꯑꯩꯁꯦ ꯑ ꯃꯝꯃꯤꯀꯥꯟꯗꯒꯤꯩ ꯍꯧꯒꯠꯂꯒ ꯁꯨꯃꯥꯏꯅ ꯊꯕꯛꯀ ꯆꯠꯄꯁꯤꯗꯅꯦ ꯇꯨꯝꯁꯤ ꯀ ꯐꯥꯗ꯭ꯔꯗꯤ ꯀꯦꯅꯤꯡꯕ ꯐꯥꯎꯗꯦꯗꯅ ꯑꯗꯨꯃꯥꯏꯅ ꯀꯦꯗꯕꯤꯗ ꯑꯗꯨꯝ ꯃꯥꯏꯗꯣ ꯇꯥꯊꯣꯛꯑꯒ ꯀ꯭ꯔꯤꯝ ꯗꯗꯥꯏꯔ ꯁꯟꯁꯀ꯭ꯔꯤꯟ ꯗꯏꯔ ꯑꯗꯨꯝ ꯆꯠꯄ ꯌꯥꯎꯋꯦꯕꯀꯣ ꯑꯗꯣ ꯆꯠꯄ ꯀꯥꯟꯁꯤꯗ ꯑꯎꯕ ꯃꯤꯅꯗꯤ ꯑꯗꯨꯝ ꯀꯦ ꯀꯦꯗꯦꯁꯦ ꯈꯪꯗꯣꯏꯅꯤꯗꯅ ꯑꯗꯨꯗꯩꯗ ꯑꯁ ꯑꯅꯥꯕꯤ ꯃꯥꯜꯂꯦꯒꯁꯨ ꯍꯥꯏꯔꯛꯄ ꯌꯥꯎꯗꯣꯏꯅꯦꯕ
ꯍꯝꯍꯝ
ꯑꯗꯩ ꯈꯔ ꯀꯦꯌꯨꯅꯦ ꯀꯥꯏꯅ ꯑꯗꯨꯃꯥꯏꯅ ꯇꯋꯦ ꯍꯥꯏꯗꯤ ꯑꯩꯁꯦ ꯀꯦꯗ꯭ꯔꯦ ꯑꯩꯁꯦ ꯆꯝꯃꯦ ꯍꯥꯏꯅ ꯂꯩꯕ ꯌꯥꯕ ꯃꯇꯝꯗꯣ ꯑꯣꯏꯗꯦ ꯍꯥꯏꯅꯤꯗ
ꯍꯣꯏ ꯑꯗꯨ ꯍꯣꯏ ꯑ ꯑꯗꯨꯗꯨꯅ ꯍꯣꯏ ꯅꯨꯄꯥ ꯑꯇꯣꯞꯄꯒꯤꯁꯨ ꯃꯌꯥꯝ ꯂꯩꯔꯝꯕꯋꯦ ꯑꯩꯒꯤ ꯑꯣꯏꯅ ꯑꯩꯒꯤ ꯄꯔꯁꯄꯦꯛꯇꯤꯞ ꯇꯤ ꯌꯦꯡꯉꯛꯑꯒꯗꯤꯀꯣ ꯑ ꯑꯗꯨꯝ ꯅꯨꯄꯤꯖꯦ ꯀꯦꯕ ꯅꯠꯇ꯭ꯔꯥ ꯀꯦꯗꯕꯖꯦ ꯑꯗꯨꯝ ꯈꯪꯉꯤꯗꯅꯀꯣ ꯑꯗꯣ ꯀꯥ ꯍꯦꯟꯅ ꯌꯥꯝ ꯀꯦꯁꯜꯂ ꯂꯥꯛꯄ ꯍꯥꯏꯖꯦ ꯃꯉꯣꯟꯗ ꯑꯗꯨꯝ ꯃꯠ ꯃꯇꯝ ꯌꯥꯝ ꯂꯩꯔꯕꯅꯦꯕ ꯁꯣꯝꯅ ꯄꯨꯡ ꯇꯔꯨꯛ ꯇ ꯑ ꯆꯠꯇꯣꯏꯁꯦ ꯑ ꯄꯨꯡ ꯑꯧ ꯑꯧ ꯑ ꯍꯣꯏ ꯃꯉꯥ ꯍꯧꯒꯜꯂꯦ ꯈꯜꯂꯣꯕ ꯄꯨꯡꯒꯥꯏꯃꯨꯛꯇꯤ ꯀꯦꯕꯗ ꯆꯪꯒꯤꯗꯣꯏꯅꯦꯕ꯫ ꯑ ꯑꯠ ꯑꯗꯨꯗꯤ ꯍꯥꯏꯗꯤ ꯃꯇꯝ ꯃꯥꯡꯍꯟꯕ ꯀꯧꯋꯦꯕ ꯍꯩ ꯁꯨꯝ ꯑꯩꯒꯤ ꯋꯥꯈꯟꯅꯤꯀꯣ ꯁꯤꯖꯦ꯫
ꯍꯣꯏ꯫
ꯈꯔ ꯀꯦꯗ ꯌꯥꯗꯕ ꯄꯥꯎꯗꯔ ꯑꯃ ꯊꯥꯖꯜꯂꯛꯑꯒ ꯂꯤꯞꯁꯇꯤꯛ ꯑꯃ ꯁꯪꯖꯤꯜꯂ ꯊꯣꯛꯂꯛꯄꯗꯣ
ꯑ
ꯑꯗꯣ ꯑꯩꯒꯤ ꯑꯣꯏꯅ ꯑꯗꯨ ꯑꯣꯏꯅ ꯄ꯭ꯔꯤꯐꯔ ꯇꯧꯋꯦꯕ ꯑꯩꯒꯤ ꯑꯣꯏꯅ꯫
ꯑꯗꯨꯅꯦ ꯃꯤꯁꯦ ꯑꯗꯨꯃꯥꯏꯅ ꯂꯣꯏꯅ ꯑꯣꯏꯔꯔꯗꯤ ꯑꯃꯨꯛ ꯐꯩꯌꯦꯕ ꯑꯣꯏꯗꯕꯁꯨ ꯌꯥꯎꯋꯦꯕ ꯑꯗꯨꯝ ꯀꯦꯕꯗ
ꯍꯥꯏꯕꯤꯔꯛꯑꯣ
ꯀꯦꯕꯗ ꯑꯗꯨꯝ ꯄꯥꯝꯕ ꯃꯤꯁꯨ ꯂꯩꯌꯦꯕ ꯅꯨꯄꯥꯗꯁꯨ ꯑꯗꯨꯝ
ꯎꯝ ꯑꯗꯨꯅ ꯑꯩꯅ ꯍꯥꯏꯖꯔꯤꯁꯦ ꯑꯩꯈꯣꯏ ꯏꯃꯥꯟꯅꯕꯁꯦ ꯅꯨꯄꯤꯁ ꯀꯦꯗ꯭ꯔꯒꯗꯤ ꯐꯖꯗꯦꯅ ꯍꯥꯏꯕ ꯑꯃ ꯂꯩꯌꯦꯕ ꯅꯨꯄꯤꯁꯤ ꯀꯦꯒꯗꯕꯅꯤ ꯥꯡꯒꯗꯕꯅꯤ ꯗ꯭ꯔꯦꯁ ꯐꯖ ꯐꯖꯕ ꯍꯦꯛ ꯌꯦꯡꯕꯗ ꯃꯥꯒꯤ ꯃꯦꯠꯆꯤꯡ ꯇꯧꯕꯗꯦ ꯁꯦꯠꯀꯗꯕꯅꯤ ꯑꯩꯈꯣꯏ ꯍꯧꯖꯤꯛꯀꯥꯟꯒꯤ ꯁꯣꯁꯌꯦꯦꯜ ꯃꯦꯗꯤꯌꯥ ꯃꯌꯥꯝ ꯊꯣꯛꯂꯛꯄꯗ ꯏꯃꯥꯟꯅꯕ ꯑꯅꯝꯕꯁꯦ ꯑꯗꯨꯃꯥꯏꯅ ꯂꯣꯏ ꯇꯧꯈ꯭ꯔꯦꯕ
ꯍꯣꯏ
ꯑꯗꯨꯣ ꯀꯃꯥꯏꯅ ꯇꯧꯔꯤꯅꯣ ꯈꯪꯗꯦ ꯃꯣꯏꯅ ꯌꯦꯡꯕ ꯅꯨꯄꯤꯁꯦ ꯃꯣꯏꯒꯤ ꯁꯛ ꯃꯥꯒꯤ ꯑꯃꯗꯤ ꯌꯦꯡꯗ꯭ꯔꯦ ꯃꯥꯒꯤ ꯗ꯭ꯔꯦꯁꯁꯦ ꯤꯡ ꯃꯥꯒꯤ ꯀꯦꯕꯗ ꯃꯥꯅ ꯀꯃꯥꯏꯅ ꯇꯧꯏ ꯍꯥꯏꯕꯗꯨ ꯑꯣꯏꯅ ꯑꯗꯨꯃꯥꯏꯅ ꯂ ꯆꯠꯄꯕꯨ ꯑꯣꯏꯅꯣ ꯇꯧꯋꯦ ꯑꯗꯣ ꯑꯩꯒꯤ ꯑꯣꯏꯅꯗꯤ ꯑꯩꯒꯤ ꯑꯣꯏꯅꯗꯤ ꯁꯨꯝ
ꯀꯦꯗꯕꯤꯗ ꯃꯁꯥꯒꯤ ꯉꯝꯖꯅꯕ ꯃꯥꯒꯤ ꯆꯠꯆꯔꯒ ꯃꯥꯒꯤ ꯇꯧꯖꯔꯒ ꯊꯣꯛꯆꯔꯛꯄꯗꯣ ꯪ ꯑꯗꯨꯅ ꯑꯣꯏꯅ ꯑꯩꯒꯤ ꯑꯣꯏꯅꯗꯤ ꯈꯤꯇꯪ ꯈꯪꯗꯦ ꯑꯩꯒꯤ ꯄ꯭ꯔꯤꯐꯔꯦꯟꯁꯅꯤꯀꯣ
ꯍꯣꯏ
ꯎꯝ
ꯑꯗꯨꯏꯅꯦ ꯑꯗꯨꯝ ꯑꯗꯨꯝꯕ ꯉꯥꯛꯇ ꯑꯣꯏꯔꯗꯤ ꯐꯔꯦ ꯔꯤꯏꯗ꯭ꯔꯥ ꯑꯗꯨꯝꯕ ꯑꯣꯏꯗꯕꯁꯤꯗꯅꯦ ꯃꯤ
ꯑꯣ ꯎ ꯅꯠꯇꯦ ꯑꯩꯁꯨ ꯍꯧꯖꯤꯛꯁꯦ ꯑꯩꯁꯨ ꯇꯣꯡꯉꯥꯜꯂꯤꯅꯦ ꯑꯩꯁꯨ ꯄꯛꯇꯦ ꯍꯥꯏꯅꯦ ꯃꯌꯥꯝꯅ ꯁꯨꯃꯥꯏꯅ ꯑꯩꯒꯤ ꯈꯜꯂꯤ ꯄꯣꯠꯁꯤꯁꯨ ꯑꯗꯨꯒꯤꯗꯤ ꯍꯧꯖꯤꯛꯀꯥꯟꯒꯤ ꯑꯍ ꯆꯠꯅꯕꯤ ꯍꯥꯏꯇꯥꯔꯦꯀꯣ
ꯃꯤꯅ ꯀꯩꯅꯣ ꯑꯗꯨꯃꯥꯏꯅ ꯀꯛꯇꯦ ꯈꯣꯠꯇꯦ ꯍꯥꯏꯕꯗ ꯑꯩꯈꯣꯏꯅ ꯇꯥꯗꯣꯏ ꯅꯠꯇꯦꯕ
ꯍꯝ ꯑꯗꯨꯗꯩ ꯅꯨꯄꯤꯗꯨꯁꯨ ꯃꯥꯅꯦ ꯃꯥꯅꯦ ꯑꯗꯩ ꯅꯨꯄꯤꯗꯨꯁꯨ ꯀꯦꯗ꯭ꯔꯗꯤ ꯊꯣꯛꯄ ꯌꯥꯗꯦ ꯍꯥꯏꯕ ꯅꯨꯄꯤ ꯂꯩꯔꯦꯕ ꯍꯧꯖꯤꯛꯁꯦ ꯑꯗꯨꯝꯕ ꯃꯌꯥꯝ ꯍꯥꯏꯗꯤ ꯅꯨꯄꯤꯅꯁꯨ ꯑꯗꯨꯃꯥꯏꯅ ꯑꯗꯨꯝ ꯊꯣꯛꯂꯛꯄꯒꯤ ꯃꯌꯥꯝꯁꯦ ꯁꯨꯃꯥꯏꯅ ꯑꯃꯨꯛ ꯉꯥꯡꯅꯔꯛꯏꯅꯦꯕ ꯁꯤꯒꯤ ꯏꯁꯇꯦꯟꯗꯔꯠ ꯂꯩꯒ꯭ꯔꯤꯁꯤ
ꯃꯥꯅꯦ
ꯑ ꯑꯩꯅ ꯕꯖꯥꯔꯁꯤꯗ ꯎꯕꯗ ꯃꯌꯥꯝ ꯁꯨꯝ ꯀꯦꯔ ꯍꯦꯛꯇ ꯈꯦꯠꯇꯟ ꯐꯖꯅ ꯀꯦꯠꯁꯜꯂꯒ ꯑꯅꯝꯕꯅ ꯀꯦꯔꯥ ꯂꯥꯛꯄ ꯉꯥꯛꯇꯅꯤ ꯍꯥꯏꯕ ꯑꯗꯨ ꯆꯝꯅ ꯂꯥꯛꯄꯖꯤꯅꯦꯕ ꯎꯝ
ꯍꯣꯏ ꯊꯕꯛ ꯆꯠꯄꯖꯤꯗ ꯎꯝ ꯁꯦꯅꯤꯌꯔ ꯌꯥꯎꯋꯤꯗꯅ ꯑꯗꯩꯗ ꯃꯣꯏꯖꯦ ꯑ ꯀꯩ ꯍꯥꯏꯗꯣꯏꯅꯣ ꯀꯔꯤ ꯄꯤꯁꯨꯝ ꯌꯦꯛꯄꯒꯥꯖꯦ ꯃꯣꯏ ꯐꯖꯅꯒ ꯌꯦꯛꯑꯒ ꯂꯥꯛꯇꯣꯏꯅꯦꯕꯀꯣ ꯑꯗ ꯑꯩꯅ ꯍꯥꯏꯗꯣꯏꯅꯦꯕ ꯑꯗꯨ ꯌꯦꯛꯄꯩ ꯃꯇꯝ ꯂꯩꯕ꯭ꯔ ꯑꯩꯗꯤ ꯑꯁ ꯇꯨꯝꯁꯤꯠꯀ ꯐꯥꯗꯕꯒꯤ ꯇꯟꯂꯦꯗꯅ ꯍꯥꯏꯗꯣꯏꯅꯦꯕ ꯑꯗꯣ ꯑꯗꯨꯒ ꯃꯣꯏꯒꯤꯅ ꯑꯃꯨꯛ ꯑꯁ ꯁꯤ ꯑꯗꯨ ꯃꯁꯛ ꯑꯃ ꯑꯣꯜꯂꯦꯕ ꯑꯗꯨꯝ ꯀꯦꯕꯒ ꯀꯦꯗꯕ
ꯑꯥ ꯍꯣꯏ ꯑꯗꯨꯅꯤ ꯍꯥꯏꯖꯦ ꯑꯩꯈꯣꯏꯒꯤ ꯇꯣꯉꯥꯟꯕ ꯑꯃ ꯂꯩꯗꯅꯀꯣ ꯃꯤꯖꯦ ꯑꯗꯨꯗ ꯍꯣꯏ ꯃꯣꯏꯒꯤꯗꯨꯅ ꯍꯦꯛ ꯍꯧꯒꯠꯄꯒ ꯃꯣꯏꯗꯤ ꯑꯦ ꯐꯖꯗ ꯌꯥꯗꯦ ꯃꯌꯥꯝ ꯃꯃꯥꯡꯗ ꯑꯩ ꯁ ꯁꯨꯃꯥꯏꯅ ꯑꯩꯒꯤ ꯑꯣꯏꯅ ꯇꯧꯗ ꯌꯥꯗꯦꯅ ꯑꯗꯨꯗꯒꯤ ꯏꯁꯥꯒꯤ ꯑꯣꯏꯅꯕꯤ ꯗꯤꯆꯦꯟꯖꯦꯠ ꯑꯩꯈꯣꯏꯒꯤ ꯇꯣꯉꯥꯟꯅ ꯁꯦꯠ ꯇꯧꯗꯕꯖꯦ ꯁꯤꯖꯤꯅꯦꯕ ꯑꯩꯒꯤ ꯑꯣꯏꯅ ꯀꯩ ꯍꯥꯏꯅꯤ ꯄ꯭ꯔꯤꯐꯔ ꯇꯧꯖꯕꯁꯦ ꯑꯩꯒꯤ ꯑꯣꯏꯅꯀꯣ ꯑꯗꯨꯅ ꯉꯁꯤꯕꯧꯇ ꯑꯩꯅ ꯃꯌꯥꯝ ꯎꯕꯁꯦ ꯍꯣꯏ ꯀꯦꯔꯒ ꯃꯌꯥꯝ ꯂꯥꯛꯑꯒꯁꯨ ꯃꯁꯥꯅ ꯑꯗꯨꯝ ꯑꯦ ꯆꯥꯡ ꯑꯃꯗ ꯃꯁꯥꯒꯤ ꯍꯣꯏ ꯅꯨꯄꯤ ꯑꯃ ꯑꯣꯏꯕꯒꯤ ꯀꯦꯗꯕꯗꯤ ꯌꯥꯗꯦ ꯍꯥꯏꯔꯒ ꯑꯗꯨꯝ ꯈꯔ ꯑꯗꯨꯝ ꯌꯦꯛꯁꯜꯂꯛꯇꯧ ꯍꯥꯏꯗꯤ ꯑꯗꯨꯅ ꯑꯣꯏꯅ
ꯈꯤꯇꯪ ꯍꯥꯏꯗꯤ ꯑꯩꯒꯤ ꯋꯥꯈꯟꯗ ꯑꯩꯒꯤ ꯃꯤꯠꯌꯦꯡꯖꯤꯗ ꯑꯗꯨꯅ ꯍꯦꯟꯅ ꯐꯖꯕ꯭ꯔꯥꯅ ꯈꯟꯖꯕꯗꯣ ꯑꯩꯒꯤ ꯑꯣꯏꯅ
ꯍꯣꯏ
ꯋꯥꯈꯜꯖꯤꯗ ꯂꯩꯗꯣꯏꯅꯦ ꯑꯁ ꯃꯥꯏ ꯃꯦꯀꯞꯁꯦ ꯂꯧꯊꯣꯛꯈ꯭ꯔꯗꯤ ꯃꯥꯖꯦ ꯀꯃꯥꯏ ꯇꯧꯔꯝꯅꯤ
ꯑꯅꯦ ꯑꯗꯨ ꯇꯧꯅꯩꯗꯨꯗꯤ ꯑ ꯍꯧꯖꯤꯛꯀꯥꯟꯗꯣ ꯂꯨꯍꯣꯡꯕꯗꯣ
ꯎꯝ
ꯀꯦꯝ ꯃꯦꯀꯞ ꯍꯥꯏꯔ ꯀꯦꯕꯖꯦ ꯈꯪꯕ꯭ꯔꯥ ꯑꯩꯒꯤ ꯁꯛ ꯇꯣ ꯃꯥꯡꯍꯜꯂꯣꯏꯒꯦ ꯑꯗꯒꯤ ꯁꯛ ꯑꯇꯣꯞꯄ ꯑꯃ ꯑꯣꯜꯍꯟꯒꯦ ꯌꯥꯏꯌꯦꯕꯀꯣ ꯑꯗꯨ ꯌꯥꯕꯗꯣ ꯍꯧꯖꯤꯛ ꯍꯧꯖꯤꯛ ꯑꯗꯨꯝ ꯎꯔꯝꯒꯅꯤ ꯑꯗꯨꯝ ꯎꯝ ꯂꯨꯍꯣꯡꯕꯗ ꯍꯦꯛꯇ ꯐꯖꯔꯦꯗꯅ ꯀꯦꯕꯗꯣ ꯃꯦꯀꯞꯇꯣ ꯑꯗꯨꯗꯨꯒ ꯂꯣꯏꯔꯀꯥꯟꯗ ꯅꯨꯡꯗꯥꯡ ꯑꯗ ꯃꯥꯏ ꯇꯥꯊꯣꯛꯄꯗ ꯈꯪꯅꯕꯗꯣ ꯍꯥꯏꯗꯤ ꯆꯦꯟꯁ ꯑꯣꯏꯔꯝꯕꯗꯣ ꯇꯧꯔꯤꯗꯨꯅꯦ ꯑꯩ ꯊꯦꯡꯅꯩ ꯍꯥꯏꯕ
ꯑ ꯑꯩꯈꯣꯏ ꯏꯃꯥꯟꯅꯕ ꯑꯃ ꯍꯣꯏ ꯑꯩ ꯑꯩꯅ ꯐꯥꯒꯤ ꯇꯧꯒꯤꯕꯅꯦꯕꯀꯣ ꯑꯩꯈꯣꯏ ꯏꯃꯥꯟꯅꯕꯖꯦ ꯑꯩꯈꯣꯏꯖꯦ ꯃꯥꯖꯦ ꯆꯍꯤꯖꯦ ꯃꯔꯤ ꯅꯨꯡꯁꯤꯅꯔꯛꯑꯦ ꯅꯨꯄꯤꯖꯦꯀꯣ ꯅꯨꯡꯁꯤꯟꯅꯔꯒ ꯑꯗꯨꯃꯥꯏ ꯂꯨꯍꯣꯡꯉꯦꯕ ꯃꯥꯏ ꯅꯨꯄꯤꯖꯦ ꯀꯌꯥꯝ ꯊꯤ ꯀꯌꯥꯝ ꯐꯖꯗꯦ ꯀꯌꯥꯝ ꯐꯖꯩꯖꯦ ꯑꯩꯈꯣꯏ ꯂꯣꯏ ꯈꯪꯉꯕꯅꯦꯕ
ꯑꯥ
ꯃꯥꯗꯤ ꯊꯣꯛꯂꯛꯑꯦꯕꯀꯣ ꯂꯨꯍꯣꯡꯕ ꯅꯨꯃꯤꯠꯁꯤꯗ ꯊꯣꯛꯂꯛꯑꯦ ꯑꯗꯨꯁꯨ ꯀꯩꯝ ꯍꯥꯏꯗ꯭ꯔꯦꯕ
ꯑꯥ
ꯆꯥꯛꯀꯧꯕ ꯅꯨꯃꯤꯠꯁꯦ ꯁꯤꯗ ꯑꯩꯈꯣꯏ ꯄꯨꯜꯂꯞ ꯌꯥꯎꯔ ꯐꯣꯇꯣ ꯀꯥꯞꯄ ꯆꯠꯄꯩꯗꯨ ꯌꯥꯎꯕ ꯑꯩꯅ ꯏꯃꯥꯟꯅꯕ ꯃꯌꯥꯝꯗ ꯃꯌꯥꯝꯖꯦ ꯑꯩꯈꯣꯏ ꯄꯨꯂꯞ ꯄꯨꯜꯂꯦꯕ ꯃꯣꯏ ꯊꯣꯛꯂꯛꯄꯖꯤꯗ ꯄꯨꯟꯕꯖꯤꯗ ꯑꯩꯅ ꯑꯁ ꯊꯔꯣꯑꯁꯪꯕꯤꯖꯦ ꯁꯈꯤꯇꯣꯝꯕꯤ ꯃꯥꯜꯂ ꯊꯣꯔꯛꯑꯦꯅ ꯑꯩꯅ ꯍꯥꯏꯔꯨꯕ ꯑꯁ ꯃꯌꯥꯝꯖꯦ ꯅꯣꯛꯄꯖꯤꯀꯣ ꯄꯨꯔꯥ ꯃꯁꯛꯇꯣ ꯑꯩ ꯍꯥꯏꯗꯤ ꯃꯥꯒꯤ ꯃꯁꯛꯁꯦ ꯄꯨꯔꯥ ꯑꯩꯈꯣꯏꯒꯤ ꯑ ꯃꯥꯒꯤ ꯂꯩꯔꯝꯕ ꯃꯁꯛꯇ ꯄꯨꯔꯥ ꯂꯥꯏꯙꯤꯕꯤ ꯑꯃ ꯇꯧꯔꯒ ꯃꯥꯟꯕꯗꯣ ꯂꯥꯏꯙꯤꯕꯤ ꯃꯥꯟꯕꯗꯣ
ꯑꯥꯎ
ꯃꯥꯏ ꯃꯁꯛꯖ ꯁꯨꯛꯃꯥꯟ ꯃꯥꯟꯗ꯭ꯔꯦ ꯃꯥ ꯀꯦꯁꯜꯂꯤ ꯃꯌꯥꯝꯗꯨꯅ ꯑꯗꯨꯗꯒꯤ ꯃꯥꯖꯦ ꯃꯃꯤꯠꯁꯨ ꯄꯥꯡꯕꯁꯦ ꯀꯌꯥ ꯉꯝꯗ꯭ꯔꯦꯕ ꯅꯣꯛꯑꯒꯁꯨ ꯀꯩ ꯍꯥꯏꯗꯣꯏꯅꯣ ꯌꯥꯝꯅ ꯐ꯭ꯔꯤꯂꯤ ꯑꯣꯏꯅ ꯅꯣꯛꯊꯣꯛꯄ ꯉꯝꯗꯕꯗꯣ ꯍꯥꯏꯗꯤ ꯁꯤ ꯄꯣꯠꯁꯦ ꯇꯧꯋꯦꯕ ꯑꯩꯈꯣꯏ ꯏꯆꯟꯅꯨꯄꯤ ꯍꯣꯏꯅꯁꯨ ꯍꯥꯏꯌꯦꯕꯀꯣ ꯌꯥꯝ ꯀꯦꯠꯁꯜꯂꯒꯗꯤ ꯁꯨꯃꯥꯏꯅ ꯌꯥꯝ ꯐ꯭ꯔꯤꯂꯤ ꯑꯣꯏꯅ ꯑꯩꯈꯣꯏ ꯃꯨꯞꯃꯦꯟꯁꯦ ꯇꯧꯕ ꯉꯝꯗꯦ ꯍꯥꯏꯌꯦꯕ ꯃꯥꯏ ꯃꯤꯠꯀꯁꯦ ꯅꯣꯛꯑꯒꯁꯨ ꯌꯥꯝ ꯊꯤꯅ ꯍꯑꯒ ꯅꯣꯛꯊꯣꯛꯄ ꯉꯝꯗꯕꯁꯨ
ꯉꯝꯃꯣꯏꯗꯣꯏꯅꯦ ꯎꯝ
ꯑꯗꯨꯅ ꯊꯧꯔꯣ ꯁꯪꯕꯤꯁꯦ ꯁꯥꯀꯤ ꯇꯣꯝꯕꯤ ꯃꯥꯜꯂ ꯊꯣꯛꯂꯛꯑꯦꯅ ꯍꯥꯏꯕ ꯑꯗꯨ ꯃꯌꯥꯝ ꯅꯣꯛꯏ ꯃꯌꯥꯝꯁꯨ ꯂꯣꯏ ꯎꯔꯤꯅꯦ ꯈꯪꯉꯤꯅꯤꯗꯅꯀꯣ ꯅꯣꯛꯊꯗ꯭ꯔꯦ ꯃꯌꯥꯝꯁꯦ
ꯑꯗꯣ ꯑꯗꯨꯃꯥꯏꯅ ꯈꯪꯕꯅꯤꯅꯀꯣ ꯑꯥ ꯑ ꯏꯁꯥꯒꯤ ꯀꯦꯛꯒꯗꯕꯅꯦꯕ ꯑꯗꯣ ꯁꯛ ꯃꯥꯡꯗꯕꯤꯗ ꯀꯦꯕꯗꯣ ꯑꯗꯨꯅ ꯐꯩꯩꯅ ꯌꯥꯏꯌꯦ ꯄꯥꯎꯗꯔ ꯃꯌꯥꯝ ꯊꯥꯖꯤꯜꯂꯤꯅꯦ ꯑꯗꯣ ꯑꯗꯨ ꯌꯥꯕꯗꯤ ꯐꯩꯅꯦ ꯌꯥꯕꯅꯤ
ꯑꯗꯣ ꯉꯁꯤꯐꯥꯎꯗ ꯑꯩꯅ ꯎꯕꯗꯗꯤ ꯁꯛꯁꯦ ꯂꯣꯏ ꯃꯥꯡꯉꯤꯗ ꯑꯅꯝꯕꯅ
ꯑꯗꯨ ꯃꯣꯏꯅ ꯍꯦꯚꯤ ꯃꯦꯀꯞ ꯇꯧꯕꯩꯅꯦꯕ ꯂꯥꯏꯠꯂꯤ ꯇꯧꯔꯗꯤꯅꯦ ꯑꯗꯨꯝ ꯑꯩꯒꯤ ꯁꯛ ꯇꯣꯗ ꯑꯗꯨꯝ ꯑꯗꯨ ꯃꯩ ꯁꯛꯅꯦ ꯈꯪꯕꯗꯣ